ꯍꯜꯂꯣ
ꯍꯜꯂꯣ
ꯑ ꯇꯥꯢꯌꯦ
ꯆꯛꯆꯥꯔꯕꯣ
ꯆꯥꯔꯦ ꯉꯁꯥꯏꯅ
ꯀꯩ ꯃꯊꯦꯜ ꯇꯧꯔꯤ
ꯑ ꯉꯁꯤꯁꯦ ꯀꯩꯅꯣ ꯑꯥ ꯑꯂꯨꯒ ꯁꯧꯒꯔ꯭ꯤ
ꯍꯥꯎꯔꯝꯒꯅꯤꯗ ꯅꯪ ꯅꯪꯒꯤ ꯅꯦꯠꯋꯥꯛꯅꯔ ꯑꯩꯒꯤꯔ ꯑꯩꯅꯔ ꯑꯩꯒꯤꯅꯔ ꯌꯥ ꯈꯣꯟꯖꯥꯗꯣ ꯐꯕꯖꯥꯅ ꯇꯥꯗꯦꯅꯦ
ꯑꯩꯒꯤꯔꯣ
ꯌꯥꯔꯦ ꯌꯥꯔꯦ ꯍꯧꯖꯤꯛꯇꯤ ꯌꯥꯔꯦ
ꯑꯣ
ꯅꯪꯗꯤ ꯄꯨꯡ ꯀꯌꯥꯗ ꯇꯨꯝꯗꯣꯏꯅꯣ
ꯈꯥꯟꯗ꯭꯭ꯔꯤꯌꯦ ꯍꯧꯖꯤꯛꯐꯥꯎ
ꯊꯦꯡ ꯊꯦꯡꯅ ꯇꯨꯝꯕ ꯃꯜꯂꯦꯗ ꯅꯪꯁꯦ ꯀ
ꯍꯧꯖꯤꯛꯀꯥꯟꯒꯣ ꯈꯔ ꯊꯦꯡꯉꯦ ꯍꯣꯏ
ꯑ ꯕꯣꯜꯗꯤ ꯌꯦꯡꯕ꯭ꯔ
ꯕꯣꯔꯗꯤ ꯌꯦꯡꯕ ꯉꯝꯗꯦꯗ ꯍꯥꯏ ꯑꯗꯨꯗꯤ ꯊꯦꯡꯃꯟꯗ꯭ꯔꯣ
ꯃꯟꯗꯦꯗ ꯄꯨꯡ ꯅꯍꯥꯟꯗꯤ ꯄꯨꯡ ꯇꯔꯥ ꯃꯈꯥꯏ ꯕꯣꯔꯥ ꯃꯈꯥꯏꯗ ꯑꯗꯨꯝ ꯁꯨꯅꯔꯤꯗꯅꯦ
ꯑꯗꯨꯁꯨꯀꯣ ꯑꯩ ꯎꯝ ꯊꯋꯥ ꯂꯩꯕꯒꯤ
ꯀꯔꯤ ꯊꯕꯛꯅꯣꯅꯦ ꯅꯨꯡꯗꯥꯡ ꯅꯨꯡꯗꯥꯡꯗ ꯀꯔꯤ ꯊꯕꯛ ꯂꯩꯕ꯭ꯔꯅꯦ ꯅꯪꯁꯦ
ꯇꯨꯝꯕꯒꯤ ꯊꯕꯛꯗꯤ ꯀꯩꯅꯣ ꯍꯥꯏꯁꯦ
ꯅꯨꯡꯗꯥꯡꯗ ꯃꯤ ꯊꯕꯛ ꯇꯧꯅꯕ꯭ꯔꯅꯦ
ꯎꯝ
ꯅꯨꯡꯗꯥꯡ ꯅꯨꯡꯗꯥꯡ ꯑꯣꯏꯔꯁꯨ ꯅꯪꯒꯤꯗꯤ ꯈꯔ ꯊꯦꯡꯃꯟꯗ꯭ꯔꯣ
ꯅꯠꯇꯦ ꯌꯦꯡꯅꯤꯡꯗꯕ ꯅꯠꯇꯦ ꯑꯩ ꯌꯦꯡꯅꯤꯡꯗꯕꯒꯤ ꯌꯦꯡꯅꯤꯡꯗꯦ ꯑꯗꯨ
ꯅꯪꯗꯤ ꯀꯅꯥꯕꯨ ꯁꯄꯣꯠ ꯇꯧꯋꯦ ꯃꯤꯁꯤ ꯌꯥꯒꯅꯦ ꯑꯗꯔ
ꯀꯅꯥꯕꯨꯁꯨ ꯇꯧꯗꯦꯗ ꯑꯗꯨ ꯉꯝꯃ ꯃꯤꯅ ꯉꯝꯈ꯭ꯔꯦ ꯀꯩꯅꯣ
ꯃꯥꯅꯦ ꯃꯥꯅꯦ ꯈꯣꯢꯗꯤꯁꯨ ꯈꯣꯏꯗꯤ ꯃꯦꯁꯤꯅꯦ
ꯑ
ꯅ ꯅ
ꯃꯣꯏꯁꯤ ꯑꯗꯨꯗ ꯑꯗꯨꯗ ꯉꯝꯗ꯭ꯔꯗꯤ ꯁꯤꯔꯗꯤ ꯍꯥꯏꯕ꯭ꯔꯣ ꯅꯪꯁꯨ
ꯌꯥꯗꯦ ꯍꯥꯏ ꯏꯁꯣꯔ ꯍꯣꯟꯕ ꯌꯥꯔꯣꯏ
ꯃꯤꯁꯤꯕꯨ ꯃꯤꯁꯤꯕꯨ ꯎꯗ꯭ꯔꯗꯤ ꯁꯣꯔ ꯍꯣꯟꯕ ꯌꯥꯗ꯭ꯔꯦꯕ ꯇꯃꯁꯨ ꯌꯥꯗꯦ
ꯌꯥꯏ ꯅꯪꯒꯤꯁꯨ ꯉꯛꯄꯅꯤꯍꯦ
ꯑꯗꯨꯃꯥꯏꯅ ꯇꯧꯕꯅꯤꯗ ꯑꯩꯈꯣꯏꯗꯤ
ꯃꯣꯏꯗꯤ ꯅꯪ ꯅꯣꯏꯕꯨ ꯅꯪ ꯎ ꯀꯩ ꯍꯥꯏ ꯃꯥꯕꯨ ꯎꯗ꯭ꯔꯗꯤ ꯇꯨꯝꯕꯁꯨ ꯌꯥꯗꯦ ꯆꯥꯕꯁꯨ ꯌꯥꯗꯦ ꯍꯥꯏꯕꯗꯣ ꯃꯥꯗꯤ ꯈꯪꯁꯨ ꯈꯪꯉꯝꯃꯣꯏꯕ
ꯑꯩ ꯑꯈꯣꯏꯒ ꯀꯣ ꯏꯕꯥꯅꯤ ꯀꯣꯟꯇꯦꯛ ꯂꯩꯅꯔꯤꯗ
ꯏꯁ ꯅꯆꯤꯟ ꯊꯤꯕꯒꯤ ꯋꯥ ꯍꯥꯏꯔꯛ ꯗ ꯑꯗꯨꯗꯤ
ꯑꯩ ꯍꯦꯛ ꯇꯨꯝꯕ ꯌꯥꯗ꯭ꯔꯗꯤ ꯃꯥꯕꯨ ꯕꯤꯗꯤꯌꫭ ꯀꯣꯜ ꯇꯧꯕꯅꯦꯕ
ꯏꯁ ꯅꫭꯛꯅꯤꯡꯉꯦ ꯍꯍ ꯀꯩꯁꯨ ꯀꯥꯟꯗꯕꯗ ꯌꯥꯝ ꯇꯧꯒꯅꯨꯗ
ꯅꫭꯡꯃ ꯅꯪ ꯅꯣꯡꯃ ꯅꯪꯒ ꯏꯁꯀ꯭ꯔꯤꯟ ꯁꯤꯌꯔ ꯇꯧ ꯇꯧꯁꯦ ꯅꯪ ꯐꯖꯗ꯭ꯔꯗꯤ ꯀꯣ
ꯇꯜꯂꯦ ꯑꯩꯗꯤ ꯇꯧꯅꯤꯡꯗꯦꯕꯣ ꯃꯤ ꯑꯇꯣꯞꯄ ꯑꯣꯏꯅ ꯑꯦ ꯎꯍꯧꯒꯗꯧ ꯃꯥꯜꯂꯦ
ꯆꯦꯁ ꯃꯦꯁꯤꯅꯦ ꯃꯦꯁꯤꯅꯦ ꯑꯁꯦꯡꯕ ꯃꯤꯁꯤꯅꯦ
ꯍꯍ ꯑꯩꯒꯤ ꯀꯩꯅꯣ ꯑꯩꯒꯤ ꯏꯃꯥꯟꯅꯕꯁꯨ ꯂꯩꯌꯦꯕ ꯑꯁ ꯃꯥꯗꯣ ꯉꯝꯗ꯭ꯔꯗꯤ ꯑꯩ ꯁꯤꯔꯗꯤꯀꯣ ꯍꯥꯏꯕꯀꯣ ꯍꯥꯏꯔꯛꯄ ꯃꯥꯁꯨ ꯆꯞ ꯃꯥꯟ ꯂꯩꯕ ꯅꯪꯒ
ꯑꯗꯨꯅꯦ ꯑꯗꯨꯃꯥꯏꯅ ꯇꯧꯕꯅꯦ ꯑꯩꯈꯣꯏꯁꯦ ꯅꯨꯄꯤꯗꯒꯤ ꯍꯦꯟꯅ ꯃꯥꯕꯨ ꯄꯥꯝꯕ ꯄꯝꯃ
ꯄꯥꯎꯈ꯭ꯔꯦ ꯍꯥꯏꯕ꯭ꯔꯣ
ꯑꯥ ꯑꯥ ꯅꯨꯄꯤ ꯅꯨꯄꯤꯕꯨꯗꯤ ꯑꯗꯨꯝ ꯎꯗ꯭ꯔꯁꯨ ꯌꯥꯔꯦ ꯗꯔꯀꯥ ꯇꯥꯗꯦ
ꯍ ꯌꯥꯏꯗꯨꯁꯨ
ꯃꯥꯕꯨꯗꯤ ꯎ ꯍꯦꯛ ꯎꯗ꯭ꯔꯗꯤ ꯌꯥꯗ꯭ꯔꯦꯕ
ꯍꯥ ꯍ ꯆꯥꯛꯁꯨ ꯆꯥꯕ ꯉꯝꯗ꯭ꯔꯦ ꯍꯥꯏꯕ꯭ꯔꯣ ꯃꯥꯕꯨ ꯎ ꯇ꯭ꯔꯗꯤ
ꯅꯦ ꯃꯥꯅꯦ
ꯍꯝ
ꯊꯣꯡꯕꯤꯔꯁꯨ ꯁꯟꯁꯥ ꯊꯣꯡꯕꯤꯔꯁꯨ ꯆꯥꯅꯤꯡꯗꯦ ꯅꯪ ꯅꯪꯗꯤ ꯀꯗꯥꯏꯗ ꯂꯩꯒꯦ
ꯑꯩ ꯑꯪ ꯀꯩꯅꯣ ꯇꯝꯄꯥꯛꯇ ꯂꯩꯌꯦ
ꯍꯦ ꯍꯦ ꯍꯦ ꯁꯥꯟꯅ ꯂꯥꯏ
ꯀꯩ ꯑ ꯁꯅꯥ ꯂꯩꯕꯥꯛꯇ ꯂꯩꯌꯦ
ꯁꯅꯥ ꯂꯩꯕꯥꯛ ꯀꯗꯥꯏ ꯋꯥꯏꯗꯅꯣ
ꯑꯗꯨꯗꯤ ꯍꯥꯏꯔꯦꯗ ꯀꯩꯅꯣ ꯌꯥꯝ ꯍꯪꯉꯛꯀꯅꯨꯗ ꯍ ꯍ
ꯍꯪꯉꯛꯇ꯭ꯔꯗꯤ ꯀꯩꯅꯣ
ꯅꯪꯁꯨ ꯂꯩꯕ꯭ꯔꯣ ꯑꯗꯨ
ꯂꯩꯗꯥ ꯁꯅꯥ ꯂꯩꯕꯥꯛ ꯈꯥꯏꯔꯗꯤ‌ ꯁꯅꯥ ꯂꯩꯕꯥꯛ ꯇꯅꯦ ꯑꯩꯗꯤ ꯑꯩꯁꯨ
ꯂꯧꯁꯤꯟꯕ ꯉꯝꯗꯕ
ꯂꯧꯁꯤꯟꯕ ꯉꯝꯗꯕ
ꯌꯥꯝ ꯐꯩꯌꯦ
ꯅꯪ ꯕꯖꯥꯔꯔꯣꯝꯗ꯭ꯔꯣ ꯅꯠꯇ꯭ꯔꯒ ꯃꯈꯥꯔꯣꯝꯗ꯭ꯔꯣ ꯃꯈꯥꯔꯣꯝꯗ꯭ꯔꯣ ꯃꯅꯤꯡꯔꯣꯝꯗ꯭ꯔꯣ ꯃ ꯃꯥꯡ ꯂꫭꯝꯗꯔꫭ
ꯍꯥ ꯍꯥ ꯍꯥ ꯍꯍ ꯃꯊꯛꯇ ꯑꯍ
ꯑꯍ ꯁꯁ ꯃꯊꯛꯇꯤ ꯄꯟꯕ ꯀꯥꯎꯕꯒꯤꯅꯦ ꯃꯊꯛ ꯃꯈꯥ ꯑꯩꯅ ꯃꯈꯥꯗ
ꯑꯣ ꯀꯩꯗꯧꯔ ꯂꯩꯔꯣ ꯑꯗꯨꯗꯤ ꯅꯪꯗꯤ
ꯑꯁ ꯑꯩꯁꯦ ꯈꯪꯗꯦꯅꯦ ꯑꯦꯝ ꯂꯦꯒꯤ ꯑꯦꯛꯖꯥꯝ ꯊꯥꯁꯤꯔꯥ
ꯍꯨꯡ ꯍꯥ ꯍꯥ ꯍꯥ ꯍꯍ ꯌꯥꯏ ꯌꯥꯏ ꯀꯟꯅ ꯍꯣꯠꯅꯔꫭꯀꫭ ꯍ ꯍ
ꯍꯟꯗꯛ ꯁꯤ ꯑꯦꯝꯒꯤ ꯄꯣꯁ ꯅꯍꯥꯟ ꯊꯣꯛꯄꯗꯣ ꯈꯪꯕ꯭ꯔꯥ ꯑꯗꯨꯗ ꯑꯩ ꯑꯩ ꯆꯪꯁꯤꯔ ꯑꯩꯁꯨ ꯆꯪꯁꯤꯔꯥꯅ ꯍꯣꯠꯅꯔꯤꯌꯦ ꯀꯟꯅ
ꯍꯨꯡ ꯍꯨꯝ ꯍꯣꯠꯅꯔꯣ ꯍꯣꯠꯅꯕ ꯀꯜꯂꯣ ꯑꯩꯗꯤ ꯀꯩꯁꯨ ꯇꯧꯗꯦ ꯑꯗꯨꯝ ꯂꯩꯕꯅꯤ
ꯅꯣꯏꯒꯤ ꯅꯣꯏꯁꯦ ꯌꯥꯝ ꯅꯨꯡꯉꯥꯏꯈ꯭ꯔꯦꯗ
ꯀꯩꯒꯤ
ꯀꯔꯤ ꯇꯧꯗ꯭ꯔꯁꯨ ꯑꯗꯨꯝ ꯆꯥꯅꯤꯡꯉꯥꯏ ꯊꯛꯅꯤꯡꯉꯥꯏ ꯂꯩꯕꯁꯦ ꯁꯤꯗꯒꯤ ꯍꯦꯟꯅ ꯐꯅꯤꯡꯉꯥꯏ ꯂꯩꯇ꯭ꯔꯦ
ꯑꯁ ꯌꯥꯝ ꯋꯥꯅ ꯂꯩꯕꯅꯤꯗ ꯑꯩꯈꯣꯏꯁꯨ ꯀꯔꯤꯁꯨ ꯇꯧꯗ꯭ꯔꯁꯨ
ꯄꯥꯅꯔꯥ
ꯍꯍ ꯌꯥꯝ ꯋꯥꯅ ꯂꯩꯕꯅꯦꯕ
ꯑꯝ
ꯑꯩ ꯍꯧꯖꯤꯛꯀꯤ ꯈꯨꯅꫭꯛꯇꯨ ꯃꯤ ꯌꯥꯝ ꯎꯠꯁꯤꯠꯇꯦ ꯍꯦ ꯍꯥ ꯍꯥ ꯍꯥ
ꯑꯩ ꯑꯩꯒꯤꯗ꯭ꯔꯣ
ꯍꯥ ꯍꯥ ꯍꯥ
ꯑꯁ
ꯍ ꯍꯥ ꯍꯥ
ꯑꯩꯗꯤ ꯑꯗꯨꯝ ꯃꯁꯥꯗꯨꯝ ꯇꯧꯕꯅꯤꯗ ꯑꯩꯅ ꯅꯠꯇ꯭ꯔꯦꯀꯣ ꯑꯩ ꯑꯩ ꯇꯧꯅꯤꯡ ꯇꯧꯅꯤꯡ ꯇꯧꯅꯤꯡꯅ ꯇꯧꯕ ꯅꯠꯇꯦꯕ
ꯑꯥ
ꯑꯗꯨꯝ ꯃꯁꯥꯅ ꯇꯧꯔꯛ ꯑ ꯃꯁꯥꯅ ꯇꯧꯔꯛ ꯄꯥꯅꯦꯅ ꯈꯟ ꯈꯜꯂꯨꯔꯣꯕ
ꯀꯩꯁꯨ ꯀꯥꯏꯗꯦ ꯁꯨꯝ ꯍꯥꯏꯕꯅꯤꯗ ꯑꯩ
ꯑꯣ ꯈꯣꯟꯖꯦꯜ ꯍꯥ
ꯇꯨꯝꯗ꯭ꯔꯤꯕ꯭ꯔꯣ ꯅꯪꯗꯤ
ꯑꯁ ꯋꯥꯠꯂꯤꯗ
ꯑꯣ
ꯍꯥꯏꯗꯤ ꯄꯨꯡ ꯑꯃ ꯑꯃ ꯃꯈꯥꯏ ꯑꯗꯨꯋꯥꯏꯗ ꯑꯗꯨꯝ ꯅꯨꯡꯇꯤꯒꯤ ꯑꯗꯨꯝ ꯇꯨꯝꯃꯤ ꯑꯗꯨꯝ ꯇꯨꯝꯃꯤꯗꯥ ꯑꯩꯗꯤ
ꯂꯥꯏꯔꯤꯛ ꯄꯥꯕꯩꯔꯣ
ꯑꯁ ꯍꯣꯏꯅꯦ ꯆꯨꯝꯃꯤꯅꯦ ꯀꯥꯎꯕꯨ ꯀꯥꯎꯔꯦꯅꯦ
ꯍꯥ ꯍꯥ ꯍꯥ ꯍꯥ ꯊꯦꯡꯅ ꯂꯥꯏꯔꯤꯛ ꯄꯥꯏꯌꯦꯗꯤ ꯀꯩꯅꯣ ꯑ ꯄꯥꯕ ꯅꯨꯡꯉꯥꯏꯌꯦ ꯍꯥꯏꯅꯥ ꯃꯤ ꯑꯇꯣꯞꯄꯗꯤ
ꯅꯪꯗꯤ ꯈꯪꯗ꯭ꯔꯣ
ꯑꯩꯗꯤ ꯈꯪꯗꯦ ꯑꯩꯗꯤ
ꯍꯣꯏ ꯑꯗꯨꯃꯥꯏꯅ ꯇꯧꯕꯅꯦ ꯑꯩꯈꯣꯏ ꯑꯩꯁꯨ ꯑꯗꯨꯃꯥꯏꯅ ꯇꯧꯋꯦꯕ
ꯑꯥ
ꯑꯩꯗꯤ ꯏꯊꯟꯗꯔꯥꯅ ꯈꯟꯕꯅꯤꯅꯦ ꯑꯁ ꯑꯗꯨꯃꯥꯏ ꯇꯧꯕ ꯖꯥꯠꯅꯤ ꯀꯣ ꯅꯪꯒꯤꯗꯤ ꯀꯌꯥꯝ ꯂꯩꯔꯤꯌꯦ
ꯌꯥꯝꯗ꯭ꯔꯦꯗ
ꯌꯥꯝꯗ꯭ꯔꯦ ꯅꯪꯁꯨ ꯑꯅꯤ ꯑꯍꯨꯝ ꯄꯥꯏꯕ ꯃꯥꯜꯂꯦꯗ
ꯈꯪꯕ꯭ꯔꯣ ꯑꯩꯕꯨ
ꯈꯪꯗꯦ ꯉꯁꯤ ꯑꯩꯗꯤ ꯉꯁꯤ ꯍꯦꯛ ꯉꯁꯤ ꯈꯛꯇꯅꯦ ꯔꯤꯁꯤꯞ ꯇꯧꯕ ꯑꯁꯦꯡꯕ ꯒ꯭ꯔꯨꯞꯇꯁꯨ ꯑꯗꯨꯝ ꯊꯥ ꯑ ꯒ꯭ꯔꯨꯞ ꯒ꯭ꯔꯨꯞꯇꯁꯨ ꯇꯧꯔꯛ ꯍꯥꯏꯗꯤ ꯊꯥꯔꯝꯃꯦꯕ ꯉꯁꯤ ꯉ ꯉꯁꯥꯏꯗꯣ ꯃꯥꯏꯁꯨ ꯃꯨꯠꯈ꯭ꯔꯕ ꯑꯩꯒꯤ ꯕꯤꯇꯔꯤꯁꯨ ꯂꯩꯇꯕ ꯑꯗꯨꯒꯤ ꯇ꯭ꯋꯦꯟꯇꯤ ꯊꯥꯔꯇꯤ ꯄꯥꯔꯁꯦꯟ ꯈꯛ ꯂꯩꯑꯦꯕ ꯉꯁꯥꯏꯗ ꯑꯗꯨ ꯑꯗꯨ ꯕꯣꯔꯤꯡꯁꯨꯩꯅ ꯑꯩ ꯉꯁꯥꯏ ꯒ꯭ꯔꯨꯞꯗ ꯊꯥꯕꯒꯤꯅꯦꯕ
ꯑꯣ ꯑꯣ
ꯑꯩ ꯀꯣꯜ ꯇꯧꯔꯛ ꯑꯩ ꯀꯣꯜ ꯇꯧꯕꯁꯨ ꯏꯃꯥꯟꯅꯕ ꯑꯃ ꯂꯩꯌꯦꯕ ꯑꯃ ꯈꯛꯇꯅꯦꯕ
ꯎꯝ
ꯗꯨꯒꯤ ꯅ ꯉꯁꯤ ꯈꯛꯇꯅꯦ ꯑꯩ ꯔꯤꯁꯤꯞ ꯇꯧꯕꯁꯦ
ꯑꯣ
ꯑꯩꯈꯣꯏꯗꯤ ꯃꯤ ꯇꯧꯅꯤꯡꯉꯥꯏꯁꯨ ꯂꯩꯇꯕꯅꯤꯅ
ꯑꯦꯁ ꯃꯆꯤꯟ ꯊꯤꯌꯦꯍꯦ ꯃꯆꯤꯟ ꯊꯤꯕ ꯍꯧꯔꯦ ꯑꯩ ꯑꯩꯈꯣꯏꯁꯨ ꯆꯞ ꯃꯥꯟꯅꯩꯌꯦ ꯑꯗꯣ ꯑꯣ
ꯅꯪꯗꯤ ꯑꯥ ꯍꯥꯏꯔꯣ ꯍꯥꯏꯔꯣ
ꯑꯇꯣꯞꯄꯕꯨꯗꯤ ꯑꯦ ꯀꯩꯅꯣ ꯌꯥꯝ ꯇꯧꯗꯦꯗ ꯑꯗꯣ ꯑꯩꯈꯣꯏꯒꯤ ꯃꯔꯨꯞꯁꯤꯡꯀꯣ ꯑꯗꯨ ꯈꯛꯇꯅꯦꯕ
ꯏꯃꯥꯟꯅꯕꯅꯥ ꯑꯩꯗꯣ ꯑꯩꯒꯤꯁꯨ ꯑꯣ ꯏꯟꯁꯇꯣꯜ ꯇꯧꯕꯤꯕꯅꯦ ꯃꯥ ꯃꯥꯅ
ꯎꯝ ꯎꯝ
ꯏꯕꯥꯟꯅꯤ ꯇꯧꯁꯦꯅ ꯃꯥꯅ ꯏꯟꯁꯇꯣꯜ ꯇꯧꯕꯤꯕꯅꯦꯕ ꯑꯩ ꯑꯩꯒꯤ ꯐꯣꯟ ꯄꯥꯏꯔꯒ
ꯍ ꯍꯥ
ꯃꯥꯏ ꯇꯥꯔꯝꯕꯥ ꯍꯥꯏꯕ ꯇꯥꯔꯦ
ꯑꯍ
ꯌꯥꯝꯁꯨ ꯐꯪꯗꯦꯗ ꯑꯩꯗꯤ ꯂꯤꯁꯤꯡꯁꯨ ꯂꯤꯁꯤꯡꯁꯨ ꯁꯨꯗꯦꯗ
ꯌꯥꯝ ꯍꯥꯏꯔꯛꯀꯅꯨꯗ ꯑꯗꯨꯒꯨꯝꯕ
ꯏꯁ
ꯑꯍꯍ ꯏꯖꯩꯌꯦ ꯑꯁꯦꯡꯕ ꯍꯌꯦꯡꯗꯤ ꯀꯥꯏ ꯆꯠꯀꯦꯔꯣ
ꯍꯌꯦꯡꯔꯣ
ꯎꯝ
ꯂꯥꯏꯔꯤꯛ ꯄꯥꯔꯒꯂ ꯂꯩꯔꯝꯃꯤꯗ
ꯑꯩ ꯉꯁꯤꯗꯤ ꯕꯣꯜ ꯂꯩꯗꯦꯅ
ꯕꯅꯤꯅ ꯇꯦ ꯍꯌꯦꯡꯅ ꯍꯟꯁꯤꯔ ꯂꯅꯦ ꯊꯔꯠ ꯂꯥꯏꯐꯁꯤꯗ ꯐꯥꯏꯅꯦꯜ ꯁꯟꯗꯦ ꯅꯨꯡꯗꯥꯡꯗ ꯇꯨꯋꯦꯜꯐ ꯊꯥꯔꯇꯤꯗ
ꯎꯝ
ꯅꯪꯗꯤ ꯌꯦꯡꯁꯨ ꯌꯦꯡꯗꯦ ꯑꯗꯨꯅ
ꯎꯝ ꯑꯩꯗꯤ ꯌꯦꯡꯗꯦ ꯑꯗꯨꯕꯨ ꯀꯩꯅꯣ ꯁ ꯑꯁ ꯅꯨꯄꯥ ꯐꯖꯕꯗꯤ ꯂꯩꯍꯦ ꯑꯗꯨ ꯃꯥꯗꯤ ꯁꯤꯈ꯭ꯔꯦ ꯉꯔꯥꯡꯅ ꯍꯣꯏ
ꯏꯪꯂꯦꯟꯗ ꯑꯃꯗꯣ ꯑꯣꯏꯔꯝꯒꯅꯤ
ꯑꯁ ꯅꯨꯄꯥꯗꯣ ꯌꯥꯝ ꯊꯣꯔꯒ ꯎꯝ
ꯑꯩꯒ ꯈꯔ ꯃꯥꯟꯕꯅꯤꯅꯦ ꯃꯥꯗꯣ
ꯅꯨꯄꯥ ꯊꯣꯛꯕ꯭ꯔ ꯑꯗꯨꯗꯤ
ꯇꯧꯕꯅꯦ ꯇꯧꯗ꯭ꯔꯗꯤ ꯃꯥꯒ ꯃꯥꯟꯅꯔꯦ ꯍꯥꯏꯔꯒ
ꯃꯥꯗꯤ ꯀꯩꯅꯣ ꯑ ꯑꯣ ꯑꯁ ꯅꯨꯄꯥ ꯌꯥꯝ ꯊꯣꯛꯑꯦꯀꯣ ꯌꯦꯡꯉꯨ ꯀꯥꯟꯗ
ꯉꯔꯥꯡꯗꯤ ꯌꯦꯡꯅꯤꯡꯗꯦꯍꯦ ꯃꯥꯁꯦ ꯃꯤꯦꯁꯤꯕꯨ ꯀꯩꯅꯣ ꯇꯧꯋꯤꯅꯦ ꯅꯦ ꯃꯥꯅ
ꯏꯁ ꯌꯥꯝ ꯇꯧꯔꯝꯃꯣꯏꯗ ꯃꯔꯥ ꯃꯔꯥꯝ ꯂꯩꯕꯒꯤ ꯇꯧꯕ ꯌꯧꯔꯝꯅꯤ ꯀꯩꯅꯣ
ꯌꯥꯔꯦ ꯅꯪꯒꯤꯗꯤꯀꯣ ꯅꯪꯒꯤꯗꯤ ꯇꯧ ꯊꯝꯂꯝꯈ꯭ꯔꯣ ꯑꯩꯒꯤꯅ ꯑꯗꯨ ꯊꯝꯔꯝꯒꯦꯕ ꯌꯥꯝ ꯍꯥꯏꯔꯒꯅꯨꯕ
ꯃꯔꯝ ꯃꯔꯝ ꯂꯩꯗꯅ ꯇꯥꯎꯕꯅꯦ ꯃꯥꯗꯣ ꯑꯗꯨꯅꯦ ꯑꯩ ꯌꯥꯝ ꯃꯥꯕꯨ ꯁꯥꯎꯅꯤꯡꯉꯤꯁꯤ ꯁꯦꯁ
ꯁ ꯁꯥꯎꯅꯤꯡꯗꯔꯥꯁꯨ ꯌꯥꯏꯗ
ꯋꯥꯗꯦ ꯋꯥꯗꯦ
ꯅꯣꯏ ꯑꯗꯨꯗꯤ ꯅꯣꯡ ꯆꯨꯗꯕ꯭ꯔꯣ
ꯍꯧꯖꯤꯛꯇꯤ ꯇꯧꯈ꯭ꯔꯦ
ꯑꯩꯈꯣꯏꯗꯨꯗꯤ ꯑꯃꯨꯕ ꯆꯨꯈꯔꯦꯗ
ꯑꯍꯝ
ꯅꯨꯡꯁꯤꯠꯁꯨ ꯂꯥꯛꯑꯦꯍꯦ
ꯎꯝ ꯎ ꯉꯔꯥꯡ ꯑ ꯉꯁꯥꯏ ꯃꯣꯏ ꯃꯨꯠꯄ꯭ꯔ ꯅꯣꯏꯒꯤꯁꯨ
ꯉꯁꯤꯗꯤ ꯃꯨꯠꯇꯦ
ꯈꯣꯏꯔꯣꯝꯗꯗꯤ ꯉꯁꯥꯏ ꯃꯨꯠꯂꯦꯅꯦ ꯉꯁꯥꯏ ꯉꯁꯥꯏ ꯃꯨꯠꯂꯒ ꯍꯧꯖꯤꯛꯇ ꯃꯥꯏ ꯂꯥꯏꯅꯤ ꯁꯤꯗ ꯖꯥꯇꯤꯗꯤ ꯍꯪꯕ ꯌꯥꯕ꯭ꯔꯅꯦ ꯌꯥꯗꯕ꯭ꯔꯣ
ꯆꯪ ꯃꯥꯅꯩꯌꯦ ꯅꯪꯒ ꯑꯩꯒ ꯅꯪꯒꯤ ꯃꯤꯡ ꯎꯕꯗꯣ ꯅꯪꯒꯤ ꯃꯤ ꯎꯕꯗꯣ
ꯑꯥ ꯑꯥ
ꯑꯩ ꯑꯩ